ꯑꯃ ꯎꯝ ꯎꯝ ꯕ꯭ꯔꯦꯛꯐꯥꯁ ꯍꯧꯔꯕꯣ ꯑꯌꯨꯛꯀꯤ
ꯎꯝ ꯃꯤꯒꯤ ꯇꯧꯔꯤ
ꯎꯝ ꯃꯦꯒꯤ ꯃꯦꯒꯤ ꯈꯤꯇ ꯆꯥꯗꯤ ꯌꯥꯎꯗ꯭ꯔꯕꯣ
ꯌꯥꯎꯔꯦ ꯉꯝꯃꯔꯣꯏ ꯑꯩ ꯆꯥꯛ ꯊꯣꯡꯂꯩ ꯊꯦꯡꯉꯅꯤ ꯑꯃꯨꯛ ꯁꯤꯈꯥꯛꯇꯪ ꯆꯔ ꯂꯦꯜꯂꯣ ꯏꯁꯤꯡ ꯊꯛꯆꯤꯜꯂꯣ ꯍꯧꯔꯛꯀꯦ ꯇꯧꯔꯛꯀꯦ ꯆꯥꯑꯣ ꯀꯩꯋꯣ ꯊꯥꯡꯗꯣ ꯀꯥꯏ ꯆꯠꯈ꯭ꯔꯒꯦ ꯈꯪꯗꯔꯦꯅꯦ ꯂꯩ ꯂꯩꯔꯦ ꯊꯥꯡ ꯂꯩꯔꯦ
ꯑꯩꯈꯣꯏ ꯆꯥꯛꯂꯣꯏꯔꯕꯣ
ꯂꯣꯏꯗꯔꯤꯗ ꯑꯁꯤ ꯂꯣꯏꯔꯥ ꯊꯣꯡꯗꯣꯏꯅꯤ ꯆꯥꯛ
ꯎꯝ ꯑꯩꯈꯣꯏꯗ ꯕꯦꯛꯐꯁ ꯆꯥꯒꯔꯥꯕꯣ
ꯎꯝ
ꯃꯥ ꯆꯥ ꯂꯩꯔꯝꯃꯤ
ꯅꯪ ꯉꯁꯥꯏ ꯆꯠꯀꯦ ꯍꯥꯏꯔꯝꯕꯗꯣ ꯀꯥꯏꯗꯅꯣ ꯑꯩꯗꯤ ꯈꯪꯍꯧꯗꯤꯌꯦ
ꯆ ꯍꯣꯏꯗꯅꯤꯕ ꯕꯤꯄꯤ ꯌꯧꯔꯨꯒꯦꯅ ꯆꯠꯂꯨꯕꯅꯤꯕ
ꯎꯝ
ꯄꯩꯁꯥꯖꯨ ꯂꯎꯔꯛꯄꯅꯦ
ꯎꯝ ꯑꯗꯣ ꯅꯪ ꯕꯤ ꯄꯤꯗꯤ ꯅꯣꯔꯃꯦꯜ ꯇꯥꯔꯝꯃꯕ
ꯎꯝ ꯔꯥ ꯅꯣꯔꯃꯦꯜ ꯅꯠꯇꯦ ꯈꯤꯇꯪꯗꯤ ꯋꯥꯠꯂꯤ ꯋꯥꯟ ꯇ꯭ꯋꯦꯟꯇꯤ ꯚꯥꯏ ꯑꯩꯠꯇꯤ ꯁꯤꯛꯁ ꯁꯤꯛꯁ ꯍꯦꯟꯒꯠꯂꯤ꯫
ꯏꯁ ꯆꯔ ꯍꯥꯏ ꯑꯗꯨ ꯅꯔꯃꯦꯜꯅꯦ ꯍꯥ꯫
ꯇꯔꯦ ꯑꯩ ꯅꯥꯏꯟꯇꯤ ꯑꯩꯠꯇꯤ ꯃꯊꯛꯇꯤ ꯍꯥꯏꯄꯔ ꯇꯦꯟꯁꯟꯅꯦ ꯃꯊꯛ ꯋꯥꯡꯉꯤꯅꯦ꯫
ꯅꯠꯇꯦ ꯅꯪ ꯀꯌꯥ ꯂꯩꯔꯝ ꯃꯤꯅꯣꯕ
ꯍꯥꯟꯅ ꯋꯥꯟ ꯐꯤꯐꯇꯤ ꯕꯥꯏ ꯅꯥꯏꯟꯇꯤ ꯂꯩꯕꯗꯣ ꯍꯧꯖꯤꯛꯅꯦ ꯋꯥꯟ ꯇ꯭ꯋꯦꯟꯇꯤ ꯕꯥꯏ ꯑꯩꯠꯇꯤ ꯁꯤꯛꯁ ꯂꯩꯔꯦ ꯍꯥꯏꯕ ꯌꯥꯝ ꯐꯔꯦꯕ꯫
ꯑꯗꯨꯅ ꯅꫭꯔꯝ ꯃꯦꯜꯁꯦ ꯀꯌꯥꯗꯅꯣ
ꯋꯥꯟ ꯇꯨꯋꯦꯟꯇꯤ ꯕꯥꯏ ꯑꯥꯏꯠꯇꯤ꯫
ꯑꯣ ꯍꯧꯖꯤꯛꯅ ꯋꯥꯟ ꯇ꯭ꯋꯦꯟꯇꯤ ꯁꯤꯛꯁ ꯅꯪ ꯂꯩꯍꯧꯔꯤꯗꫭ꯫
ꯇꯤ ꯁꯤꯛꯁ
ꯇꯤ ꯁꯤꯛꯁ
ꯑꯩꯠ ꯁꯤꯛꯁ ꯑꯩꯠꯇꯤ ꯁꯤ
ꯑꯥ ꯅꯪ ꯆꯥꯕ ꯊꯛꯄ ꯍꯟꯗꯛ ꯌꯥꯝꯅ ꯀꯟꯇ꯭ꯔꯣ ꯇꯧꯋꯤꯗꯅ ꯑꯗꯨꯒꯤꯁꯨ ꯑꯣꯏꯔꯝꯕꯁꯨ ꯌꯥꯏ
ꯎꯝ
ꯅꯪꯒꯤꯗꯤ ꯁꯨꯒꯔ ꯅꯠꯇ꯭ꯔꯣꯅ ꯍꯥꯏꯗ ꯕꯤ ꯄꯤ ꯑꯣ ꯁꯨꯒꯔꯔꯥ꯫ ꯑꯣ ꯕꯤꯄꯤ ꯍꯥꯏꯕꯀꯣ ꯑꫭ
ꯁꯨꯒꯔꯗꯤ ꯀꯩꯁꯨ
ꯑ ꯑ ꯑꯗꯤ ꯁꯒꯔꯅꯦ ꯂꯩꯅꯦ ꯉꯁꯥꯏꯒꯤ ꯅꯪ ꯕꯤꯄꯤꯔꯥ ꯑꯃꯨꯛ ꯍꯥꯏꯒꯠ ꯑꯃꯨꯛ ꯍꯥꯏꯗ ꯇꯧ ꯂꯩꯔꯦ꯫
ꯁꯤꯒꯤꯔꯣ ꯁꯤꯒꯤꯔꯣ ꯆꯪꯒꯤꯔꯣ ꯆꯪ ꯀꯤꯔꯣ ꯑꯣꯏꯅ ꯇꯧ ꯂꯩꯔꯦ ꯂꯥꯏꯁꯤꯁꯨ ꯎꯁ ꯁꯤꯒꯦꯔꯣ ꯁꯤꯒꯦꯔꯣ ꯆꯪꯒꯦꯔꯣ ꯆꯪꯒꯦꯔꯣ ꯁꯣꯏ ꯁꯏ ꯁꯋꯥ ꯇꯥꯒꯟꯕꯅꯦ ꯑ ꯑ
ꯌꯥꯔꯦ ꯌꯥꯝ ꯀꯟꯅ ꯋꯥꯡꯉꯨꯁꯨ ꯅꯠꯇꯦ ꯅꯪꯅ ꯃꯔꫭꯟꯃ꯫
ꯋꯥꯡ ꯑꯗꯨꯇꯨꯗ ꯅꯣꯔꯃꯜꯦꯅꯤ ꯀꯥꯏꯔꯛꯏꯁꯦ꯫
ꯌꯥꯔꯃꯤ ꯂꯣꯏ ꯅꯣꯔꯃꯦꯜ ꯂꯩꯅꯔꯝꯃꯣꯏ ꯈꯤꯇꯪ ꯈꯤꯇꯪꯗꯤ ꯍꯦꯟꯒꯠ ꯍꯦꯟꯖꯤꯠ ꯂꯣꯏ ꯇꯧꯔꯝꯅꯤ ꯅꯪꯗꯣ꯫ ꯃꯤ ꯂꫭꯏꯅꯕ ꯅꯣꯔꯃꯦꯜ ꯂꯩꯔꯝꯃꯣꯏꯌꯦ꯫
ꯆꯍꯤ ꯌꯥꯡꯈꯩ ꯈꯥꯡ ꯆꯍꯤ ꯌꯥꯡꯈꯩ ꯍꯦꯟꯅ ꯆꯠꯂꯛꯑꯕ ꯗꯤꯍꯦꯁꯦ ꯃꯦꯂ ꯂꯩꯎ ꯌꯔꯣꯏꯕ ꯑꯗꯨꯏ ꯑꯗꯨꯏꯅꯤꯗ
ꯃꯤ ꯌꯥꯡꯈꯩ ꯆꯠꯂꯒꯗꯤꯅꯦ ꯌꯥꯡꯈꯩ ꯃꯔꯤ ꯆꯠꯂꯕꯗꯤꯅꯦ ꯈꯥꯗꯤ ꯑꯗꯨꯝ ꯕꯦꯔ ꯕꯦꯔꯤ ꯗꯨꯝ ꯔꯣꯝ ꯃꯥꯟꯒꯩ ꯈꯔ ꯇꯧ ꯇꯕ
ꯃꯦꯒꯤ ꯍꯧꯔꯣꯏꯔꯦ
ꯑꯩꯈꯣꯏ ꯆꯦꯕꯥꯅꯤ ꯑꯣꯏꯅ ꯆꯠꯃꯤꯟꯅꯔꯦꯔ ꯑꯥ ꯃꯍꯤ ꯃꯍꯤ ꯌꯥꯝ ꯌꯥꯎꯗꯕ ꯅꯣꯠꯇ꯭ꯔꯥ ꯀꯪꯕ ꯅꯠꯇ꯭ꯔꯥ
ꯀꯪ ꯀꯪ ꯄꯨꯡꯀꯪ ꯀꯪꯌꯦ ꯍꯥ ꯍꯥ ꯁꯧꯒꯤ ꯑꯝ ꯊꯣꯡꯖꯤꯜꯂꯒꯦ ꯕꯣꯔꯥ ꯑꯃ ꯍꯧꯔꯒꯦ ꯑꯗꯨꯅꯤ ꯑꯩꯅ ꯂꯥꯡꯉꯤꯁꯦ ꯁꯧꯒꯤꯁꯦ ꯁꯤꯒꯤ ꯕꯣꯔꯥꯅ ꯂꯩꯔꯛꯑꯦ ꯑꯗꯨꯒ ꯀꯩꯅꯣꯒꯤ ꯕꯣꯔꯥꯅ ꯌꯨꯝꯒꯤꯗꯤ ꯍꯧꯗꯣꯏ ꯕꯣꯔꯥꯁꯤꯅꯅꯦ ꯌꯥꯏꯄꯟꯒ ꯕꯦꯂꯦꯟꯗꯤꯒ
ꯍꯣꯏ ꯌꯥꯝ ꯀꯟꯅ ꯑꯩ ꯏꯔꯣ ꯀꯩꯅꯣ ꯏꯟꯖꯥꯡ ꯊꯣꯡꯅꯕ ꯇꯧꯔꯤꯌꯦ ꯅꯪ ꯀꯌꯥꯝ ꯋꯥꯠꯂꯤꯒꯦ ꯏꯟꯖꯥꯡꯁꯤꯝꯇ ꯍ
ꯊꯣꯡꯉꯣ ꯊꯣꯡꯉꯣ ꯑꯩ ꯁꯥꯟꯅꯁꯦ ꯀꯩꯅꯣ
ꯑꯁ ꯁꯧꯒꯣꯛꯄꯗ ꯒꯣꯛ ꯒꯣꯛ ꯂꯥꯎꯔꯦꯍꯦ ꯇꯜ ꯑꯅꯤꯈꯛ ꯆꯥꯁꯤꯜꯂꯛꯄꯁꯤ
ꯑꯥ ꯅꯊꯟ ꯅꯊꯟ ꯆꯥꯕꯅꯦꯕ ꯋꯥ
ꯆꯥꯔꯤꯅꯦ ꯑꯩ ꯆꯥꯔꯤꯅꯦ ꯆꯥꯗꯗꯤ ꯆꯈꯥꯎ ꯅꯥꯔꯗꯤ ꯆꯈꯥꯎꯅꯥꯕꯤ ꯗꯨꯌꯨꯅꯣ ꯆꯈꯥꯎ ꯅꯥꯕ ꯑꯅ ꯅꯗꯦꯕ ꯅꯨꯄꯤ ꯀꯦꯖꯦ ꯂꯧꯔꯣ ꯂꯥꯛꯑꯣ ꯀꯌꯥꯋꯥꯠꯂꯤ
ꯃꯤ ꯑꯃꯇ ꯉꯥꯏꯀꯣ
ꯂꯟꯗꯕꯤꯁ ꯕꯦꯂꯦꯟꯗꯔꯤꯁꯦ ꯍꯤꯡꯅ ꯆꯥꯕꯁꯨ ꯌꯥꯏ ꯀꯥꯟꯅꯒꯖꯅꯤ ꯆꯥꯡꯗ ꯚꯤꯇꯥꯃꯤꯟꯒ ꯍꯥꯏ ꯑꯣꯏꯔꯤꯅꯤ ꯀꯣꯏꯗꯤ ꯊꯥꯏꯅ ꯑꯍꯟ ꯂꯃꯟꯁꯤꯡꯅ ꯑꯦꯔꯣꯄꯦꯇꯤꯛꯀꯤ ꯍꯤꯗꯥꯛꯀ ꯁꯤꯖꯤꯟꯅꯗ꯭ꯔꯤꯉꯩꯗ ꯁꯤꯨꯒꯨꯝꯕꯗ ꯇꯧ ꯂꯩꯏꯔꯒ ꯈꯨꯅꯥꯏꯖꯤꯃꯥ ꯆꯥꯎꯈꯠꯄ ꯑꯣꯏꯔꯛꯏꯅꯤ ꯃꯩꯇꯩ ꯈꯨꯅꯥꯏꯖꯤꯃ ꯌꯦꯟꯗꯦꯝ ꯆꯥꯔꯒ ꯃꯌꯥꯝꯗꯨꯅ ꯄꯣꯛ ꯃꯆꯥ ꯄꯣꯛꯇꯥ ꯉꯥꯏ ꯅꯨꯄꯤꯗꯨ ꯀꯜꯍꯜꯂꯤ ꯌꯦꯅꯗꯦꯝ ꯆꯥꯔꯒ ꯑꯥꯏꯔꯟꯗꯒꯤ ꯑꯦꯃꯤꯅꯣ ꯑꯦꯁꯤꯠꯇꯒꯤ ꯀꯣꯂꯤꯛ ꯑꯦꯁꯤꯠꯇꯒꯤ ꯐꯤꯇꯤꯝ ꯑꯦꯃꯤꯅꯣ ꯑꯦꯁꯤꯠꯅꯤ ꯃꯩꯇꯩꯒꯤ ꯑꯍꯜ ꯂꯃꯟꯁꯤꯡꯅ ꯑꯗꯨ ꯈꯪꯅ ꯑꯉꯥꯡ ꯍꯦꯛ ꯄꯣꯛꯄꯒ ꯌꯦꯟꯗꯦꯝ ꯄꯤꯖꯔꯤꯖꯤ ꯉꯥꯃꯨ ꯂꯩꯔꯧ ꯄꯤꯖꯔꯤꯕ ꯕꯦꯂꯟꯗꯔꯤ ꯄꯤꯖꯔꯤꯕ
ꯑꯍꯨꯝꯗ ꯐꯧ ꯆꯨ ꯉꯝꯃꯤꯅ ꯃꯆꯥ ꯄꯣꯔꯒ
ꯎꯝ ꯑꯩ ꯀꯩꯅꯝ ꯇꯧꯔꯒꯦ ꯑꯩ ꯂꯥꯛꯑꯒꯦ ꯎꯝ ꯊꯝꯃꯦ ꯊꯝꯃꯦ